ꯍꯜꯂꯣ ꯇꯔꯕ ꯑꯣꯕ ꯇꯥꯔꯕꯕ꯭ꯔꯣ
ꯌꯥꯔꯦ ꯆꯥꯛ ꯆꯥꯔꯕꯣ ꯅꯪꯕ
ꯆꯥꯗ꯭ꯔꯤ ꯆꯥꯔꯁꯦꯅ ꯍꯥꯏꯔꯛꯑꯦ ꯅꯣꯏ ꯆꯥꯔꯕ
ꯑꯩꯈꯣꯏꯁꯨ ꯆꯥꯗ꯭ꯔꯤꯌꯦ ꯑꯩꯈꯣꯏ ꯕꯕꯥꯍꯣꯏꯗꯤ ꯆꯥꯕ ꯍꯧꯍꯧꯔꯦ ꯑꯩꯈꯣꯏ ꯆꯥꯗ꯭ꯔꯤ
ꯑꯣ ꯑꯩꯈꯣꯏꯁꯨ ꯊꯤꯕ ꯍꯧꯔꯛꯑꯦ ꯆꯥꯔꯁꯦꯅ ꯍꯧꯖꯤꯛꯇ ꯍꯥꯏꯔꯛꯏ ꯅꯣꯏ ꯅꯣꯏ ꯕꯥ ꯍ ꯌꯥꯏꯌꯦ ꯌꯥꯏꯌꯦꯦ ꯅꯣꯏ ꯅꯣꯏ ꯕꯕꯥꯍꯣꯏ ꯍꯥꯟꯅ ꯆꯥꯍꯟꯕꯒꯤꯔꯣ ꯀꯃꯥꯏꯅ ꯀꯩꯗꯧꯕꯒꯤꯅꯣ
ꯑꯩꯈꯣꯏ ꯅꯝꯕꯗꯣ ꯑꯉꯥꯡ ꯆꯥꯛ ꯏꯜꯍꯧꯕ ꯑꯗꯨꯗꯨꯒꯤ ꯑꯩꯈꯣꯏꯅ ꯑꯉꯥꯡ ꯑꯗꯨ ꯂꯣꯏꯔ ꯆꯥꯗꯣꯏ ꯑꯗ ꯑꯉꯥꯡꯗꯣ ꯑꯃꯨꯛ ꯑꯩꯈꯣꯏ ꯕꯥꯏꯅꯒ ꯆꯥꯊꯣꯛꯂꯛꯑꯒ ꯑꯃꯨꯛ ꯄꯥꯏꯅꯗꯣꯏꯕ ꯑꯗꯨ ꯂꯨꯄꯥ ꯉꯥꯏ ꯍꯥꯟꯅ ꯄꯤEdꯖꯊꯣꯛꯑꯦ ꯑꯗꯨꯒ ꯑꯉꯥꯡ ꯑꯩꯈꯠ ꯕꯥꯏꯅ ꯇꯣꯛꯄ ꯑꯉꯥꯡꯅ ꯇꯣꯛꯄ ꯃꯥꯟꯅꯔꯀꯥꯟ ꯑꯉꯥꯡꯗꯣ ꯃꯣꯏ ꯅꯪ ꯄꯥꯏꯔ ꯑꯩꯈꯣꯏ ꯅꯧ ꯆꯥꯍꯧꯕ ꯑꯗꯨꯃꯥꯏꯅ ꯇꯧꯅꯩꯌꯦ ꯑꯉꯥꯡꯗꯣ ꯃꯤ ꯌꯥꯎꯗ꯭ꯔꯗꯤ ꯌꯥꯗ꯭ꯔꯦꯕ ꯑꯗꯨꯗꯨꯒꯤꯅꯤꯗ
ꯅꯣꯏ ꯗꯗꯥ ꯍꯣꯏ ꯅꯣꯏꯎ ꯎꯅꯥꯎꯆꯥꯥ ꯍꯣꯏ ꯀꯩꯅꯣ ꯎꯝ ꯗꯨꯀꯥꯟꯗ ꯍꯜꯂꯛꯑꯕꯣ
ꯑꯧ ꯍꯜꯂꯛꯑꯦ ꯍꯜꯂꯛꯄꯗ ꯉꯥꯏꯔꯦ ꯑꯉꯥꯡꯁꯨ ꯆꯠꯂꯨꯏꯕ ꯑꯗꯣ ꯍꯧꯖꯤꯛꯇ ꯍꯜꯂꯛꯑꯦ ꯑꯗꯨꯒꯗꯨ ꯆꯥꯛ ꯆꯥꯅꯍꯧꯔꯤꯃꯣ ꯑꯩ ꯆꯥꯛ ꯊꯤꯔꯨꯕꯅꯦ ꯑꯗꯨꯒ ꯅꯪ ꯑꯝꯇ ꯀꯣꯜ ꯇꯧꯒꯦꯅ ꯇꯧꯔꯛꯄꯅꯦ
ꯎꯝ ꯑꯩꯈꯣꯏꯁꯨ ꯆꯥꯛ ꯏꯁꯤꯡ ꯑꯩꯈꯣꯏ ꯃꯥꯅ ꯊꯣꯡꯕꯅꯦ ꯑꯗꯨ ꯂꯣꯏꯔꯛꯑꯦꯅ ꯍꯥꯏ ꯏꯅꯥꯎꯄꯤ ꯌꯥꯏ ꯃꯗꯨꯒ ꯑꯩꯈꯣꯏ ꯃꯥꯒ ꯊꯤꯗꯅ ꯈꯣꯠꯇꯅ ꯏꯁꯤꯡ ꯀꯟꯗꯅ ꯇꯧꯋ ꯃꯥꯜꯂꯦ ꯑꯩꯅ ꯉꯍꯥꯛꯇ ꯉꯥꯏꯈꯣꯅ ꯐꯠ ꯂꯥꯎꯅ ꯋꯥꯔꯤ ꯑꯃꯝꯇ ꯁꯥꯟꯅꯔꯛꯈꯤꯒꯦ ꯏꯃꯥꯟꯅꯕꯤꯗꯤ ꯐꯣꯟ ꯇꯧꯔꯛꯑꯦꯅ ꯍꯥꯏꯔꯝꯕꯅꯦ
ꯑꯣ ꯑꯗꯨꯗꯤ ꯑꯩꯅ ꯇꯧꯔꯛ ꯇꯥꯟꯖꯥꯁꯦ ꯈꯤꯇꯪꯗꯤ ꯀꯥꯏꯔꯦꯅꯦ ꯑꯩꯈꯣꯏꯁꯨ ꯆꯥꯍꯧꯔꯁꯨ ꯑꯩꯈꯣꯏꯗꯤ ꯉꯥꯛꯇꯪ ꯋꯥ ꯋꯥꯠꯂꯤꯕ ꯑꯗꯨꯏ ꯑꯩꯅ ꯁꯪꯒꯦꯅ ꯑꯝꯇ ꯀꯣꯜ ꯇꯧꯒꯦꯅ ꯇꯧꯔꯛꯄ
ꯀꯣ ꯀꯏꯗꯔ
ꯑ
ꯀꯩ ꯍꯥꯏꯒꯦ ꯇꯧꯕꯅꯣ ꯅꯪ ꯐꯣꯟ ꯇꯧꯔꯛꯄꯕꯣ ꯆꯨꯝꯅ ꯁꯨꯝ ꯇꯧꯔꯛꯄ꯭ꯔꯥ ꯎꯅꯗꯕ ꯀꯨꯏꯕꯁꯤ ꯇꯥ
ꯍꯣꯏ ꯎ ꯅ ꯇꯕꯁꯨ ꯌꯥꯝ ꯀꯨꯏꯔꯦ ꯑꯗꯨꯗꯨꯒ ꯑꯩꯈꯣꯏ ꯂꯥꯏ ꯍꯔꯥꯎ ꯅꯣꯏ ꯂꯥꯏ ꯍꯔꯥꯎꯔꯕꯀꯣ ꯀꯃꯥꯏꯅ ꯇꯧꯔꯒꯦ
ꯂꯥꯏ ꯍꯔꯥꯎꯗ꯭ꯔꯤꯌꯦ ꯍꯔꯥꯎꯕꯗ ꯂꯥꯛꯑꯣꯅ ꯍꯥꯏꯒꯕꯨ ꯇꯧꯔꯝꯕꯅꯤ ꯅꯣꯏ ꯍꯔꯥꯎꯕꯣ
ꯑꯩꯈꯣꯏꯗꯤ ꯍꯔꯥꯎꯔꯤꯕ ꯍꯧꯖꯤꯛꯀꯟꯅ ꯑꯗꯣ ꯑꯩꯅꯅꯦ ꯅꯪꯗꯣ ꯀꯩꯅꯣ ꯁꯪꯉꯗꯤ ꯑꯩꯈꯣꯏꯔꯣꯝꯗ ꯀꯣꯏꯔꯛꯑꯣ ꯂꯥꯏ ꯍꯔꯥꯎꯕꯁꯨ ꯌꯥꯎꯊꯣꯛꯑꯣ ꯁꯤ ꯑꯗꯨꯒ ꯂꯥꯏ ꯍꯔꯥꯎꯕ ꯂꯣꯏꯔꯒꯅꯦ ꯂꯤꯂꯥ ꯑꯃꯁꯨ ꯁꯤ ꯂꯤꯌꯦ ꯑꯗꯣ ꯂꯤꯂꯥꯗꯨꯁꯨ ꯌꯦꯡꯁꯤꯌꯦꯅ ꯍꯥꯏꯒꯦ ꯇꯧꯕ ꯅꯪ ꯂꯤꯂꯥ ꯌꯥꯝ ꯉꯥꯎꯖꯩꯗꯅ ꯑꯗꯨꯒꯤ ꯍꯥꯏꯒꯦꯅ ꯇꯧꯔꯛꯄꯅꯤꯗ
ꯑꯣ ꯅꯣꯏꯒꯤ ꯂꯤꯂꯥꯥꯁꯦ ꯇꯧꯅꯤ ꯍꯥꯏꯔꯣ
ꯎꯝ ꯂꯤꯂꯥꯁꯨ ꯇꯧꯅꯤ ꯂꯤꯂꯥꯗꯨ ꯅꯪꯅꯦ ꯂꯥꯏ ꯍꯔꯥꯎꯕ ꯄꯨꯡꯂꯣꯏ ꯂꯣꯏꯔꯀꯥꯟꯗ ꯉꯁꯤ ꯂꯥꯏꯔꯣꯏ ꯑꯣꯏꯈ꯭ꯔꯦ ꯗꯅꯥ ꯑꯗꯨꯒ ꯅꯣꯡꯉꯥꯜꯂꯒ ꯅꯣꯡꯉꯥꯜꯂꯒ ꯂꯩꯗꯣꯏꯕ
ꯑꯣ ꯌꯥꯝ ꯐꯩꯅꯦ ꯑꯗꯨꯗꯤ ꯂꯥꯏ ꯍꯔꯥꯎꯕꯒꯤ ꯑꯣꯏꯅ ꯑꯗꯨꯝ ꯇꯧꯔꯤꯔꯣ ꯅꯠꯇ꯭ꯔꯥ ꯀꯃꯥꯏꯅ ꯇꯧꯕ ꯂꯤꯂꯥꯅꯣ
ꯍꯣꯏ ꯂꯥꯏ ꯍꯔꯥꯎꯕꯩꯗꯤ ꯂꯥꯏ ꯍꯔꯥꯎꯕꯒ ꯃꯔꯤꯗꯤ ꯂꯩꯅꯕ ꯑꯗꯣ ꯐꯟꯗꯤ ꯂꯥꯏꯒꯤꯗꯒꯤ ꯅꯠꯇꯕ ꯃꯣꯏ ꯍꯥꯏꯗꯤ ꯀ꯭ꯂꯕꯀꯤ ꯍꯧꯖꯤꯛꯀꯥꯟꯗꯤ ꯀ꯭ꯂꯕꯁꯦ ꯅꯍꯥ ꯀꯩꯀꯩ ꯃꯌꯥꯝ ꯂꯩ ꯌꯥꯎꯋꯤꯗꯅꯀꯣ ꯑꯗꯨꯒꯨꯝꯕ ꯅꯍꯥꯗꯨꯅ ꯃꯣꯏ ꯃꯌꯥꯝꯗꯒꯤ ꯇꯧꯔꯒ ꯈꯥꯏꯖꯤꯟꯅꯔꯒ ꯇꯧꯕꯅꯦꯕ ꯍꯥꯏꯗꯤ ꯈꯨꯜꯗꯨꯒꯤ ꯂꯩꯕ ꯃꯤ ꯃꯌꯥꯝ ꯊꯑꯦꯟꯥꯏ ꯑꯣꯏꯅ ꯆꯠꯂ ꯇꯧꯕꯦ ꯑꯗꯩꯗꯤ ꯂꯥꯏ ꯐ ꯇꯧꯔꯒ ꯇꯧꯊꯣꯛꯄꯁꯨ ꯅꯠꯇꯦ ꯃꯣꯏ ꯁꯨꯝ ꯃꯣꯏꯅ ꯑꯉꯝꯕ ꯈꯔ ꯅꯍꯥꯁꯤꯡꯗꯨ ꯌꯦꯡꯍꯟꯅꯤꯡꯕꯒꯤ ꯃꯣꯏ ꯈꯤꯇꯪ ꯅꯍꯥ ꯈꯔꯅ ꯈꯥꯏꯖꯤꯟꯅꯔꯒ ꯁꯤꯟꯕꯗꯣ ꯑꯗꯨꯃꯥꯏꯅ ꯑꯣꯏꯕ
ꯑꯣ ꯑꯗꯨꯗꯤ ꯌꯥꯝ ꯐꯩꯅꯦ
ꯑꯗꯨꯅ ꯐꯠꯇ꯭ꯔꯥ ꯍꯥꯏꯗꯤ ꯂꯥꯏꯒꯤꯗꯒꯤ ꯇꯧ ꯇꯣꯄ ꯍꯥꯏꯗꯨꯗꯤ ꯂꯥꯏꯒꯤ ꯄꯩꯁꯥꯗꯨꯗꯤ ꯑꯩꯈꯣꯏꯅ ꯍꯥꯏꯗꯤ ꯂꯥꯏꯒꯤ ꯆꯥꯎꯈꯠꯄ ꯑꯗꯨꯝꯕ ꯁꯦꯝꯕꯅ ꯐꯠꯇ꯭ꯔꯅ ꯍꯥꯏꯗꯤ ꯐ꯭ꯂꯣꯔꯗꯪ ꯇꯧꯕ ꯑꯣꯏꯔꯣ ꯒꯦꯠ ꯅꯨꯡ ꯍꯥꯏꯗꯤ ꯃꯌꯥꯝ ꯑꯦꯄ ꯉꯥꯛꯇꯗ ꯑꯗꯨꯝꯕ ꯇꯧꯕꯤꯕꯅ ꯐꯩꯌꯦꯕ ꯑꯗꯨꯒꯤ ꯃꯣꯏꯁꯨ ꯂꯥꯏꯒꯤ ꯄꯩꯁꯥꯗꯩꯗꯤ ꯁꯣꯛꯑꯣꯔꯣꯏ ꯈꯣꯠꯂꯧꯔꯦꯅ ꯑꯗꯨꯃꯥꯏꯅ ꯍꯥꯏ
ꯐꯩꯌꯦ ꯑꯗꯨꯗꯤ ꯑꯁ ꯌꯦꯡꯕ ꯌꯦꯡꯅꯤꯡꯉꯤꯅꯦ
ꯂꯥꯛꯑꯣ ꯅꯪ ꯂꯤꯂꯥ ꯄꯥꯝꯕꯗꯨꯗꯅꯦ ꯑꯗꯨꯁꯨ ꯍꯥꯏꯒꯦꯅ ꯇꯧꯔꯛꯄ ꯑꯗꯨꯒ ꯑꯩꯈꯣꯏꯒꯤ ꯎꯝ ꯄꯥꯜꯂꯤꯗꯣ ꯃꯉꯥꯅꯤ ꯆꯟꯕ ꯏꯄꯨꯗꯧꯣꯡ ꯀꯣꯡꯕ ꯂꯝ ꯌꯦꯡꯕꯅ ꯍꯥꯏꯅꯩ ꯁꯤꯗꯅ ꯃꯉꯥꯅꯤ ꯆꯟꯕꯗꯣ ꯑꯗꯨꯗ ꯇꯥꯏꯌꯦꯕ ꯑꯗꯨ ꯀꯩꯅꯣ ꯑꯩꯅ ꯅꯪꯗꯣ ꯌꯥꯝ ꯑꯩꯅ ꯂꯥꯏ ꯁꯥꯍꯟꯒꯦ ꯇꯧꯕ ꯑꯗꯨꯏ ꯅꯪꯗꯣ ꯑꯗꯨꯁꯨ ꯌꯥꯎꯔꯁꯤ ꯂꯥꯛꯑꯣ ꯍꯥꯏꯅ ꯍꯥꯏꯒꯦ ꯇꯧꯕꯅꯤ ꯂꯝ ꯊꯣꯛꯣꯛꯄ ꯅꯨꯃꯤꯠꯇ ꯅꯨꯡꯉꯥꯏꯔ ꯠꯇ꯭ꯔꯅꯦ ꯑꯗꯨꯗꯨꯒꯤ ꯍꯥꯏꯒꯦ ꯇꯧꯔꯛꯄꯅꯤꯗ
ꯑꯣ ꯅꯨꯡꯉꯥꯏꯅꯤꯌꯦ ꯌꯥꯎꯅꯤꯡꯉꯦ ꯍꯣꯏ ꯑꯗꯣ ꯌꯥꯎꯕꯗꯤ ꯌꯥꯝ ꯌꯥꯎꯅꯤꯡꯉꯦꯕ ꯑꯗꯣ ꯈꯤꯇꯪ ꯅꯛꯁꯜꯂꯛꯑꯒ ꯑꯃꯨꯛ ꯍꯥꯏꯅꯔꯁꯦ ꯀꯩꯅꯣ ꯍꯥꯏ ꯀꯥꯟꯗꯅꯦ ꯑꯩꯗꯣ ꯇꯝꯕ ꯉꯝꯗꯦꯗꯅ ꯑꯩꯅ ꯍꯧꯖꯤꯛ ꯌꯥꯎꯅꯦꯅ ꯍꯥꯏꯖꯜꯂꯨꯔꯒ ꯅꯪꯅ ꯑꯃꯨꯛ ꯇꯧꯔꯒ ꯍꯌꯦꯡ ꯌꯥꯔꯛꯇ꯭ꯔꯗꯤ ꯕꯦꯔꯥ ꯀꯥꯟꯅꯒꯗꯕꯅꯤꯗꯅ ꯃꯌꯥꯝꯒꯤ ꯑꯣꯏꯕ ꯊꯕꯛꯅꯤꯅ ꯑꯗꯨꯗꯨꯅ ꯍꯌꯦꯡ ꯑꯃꯨꯛ ꯍꯥꯏꯅꯁꯦ ꯌꯥꯎꯅꯤꯡꯉꯤ ꯌꯥꯝꯅ ꯑꯗꯨꯗꯤ ꯅꯣꯏ ꯑꯗꯨ ꯅꯨꯃꯤꯠꯇ ꯅꯣꯏꯒꯤ ꯑ ꯅꯪ ꯏꯄꯨꯅꯦ ꯍꯥꯏꯁꯦ ꯍꯧꯖꯤꯛꯇꯒꯤ ꯃꯇꯝ ꯂꯦꯞꯄ ꯑꯣꯏꯔꯣ ꯀꯃꯥꯏꯅꯒꯤꯅꯣ
ꯑ ꯂꯦꯄꯦ ꯑꯩꯈꯣꯏꯒꯤꯁꯦ ꯂꯩꯀꯥꯏ ꯇꯔꯦꯠ ꯂꯩꯔꯤꯕꯌꯦꯕ ꯄꯥꯂꯤ ꯇꯔꯦꯠ ꯈꯥꯏꯔꯛꯀꯗꯣꯏꯅꯦꯕ ꯑꯩꯈꯣꯏ ꯑꯩꯈꯣꯏꯒꯤ ꯂꯝꯁꯦ ꯁꯤꯁꯦ ꯗ ꯄꯥꯜꯂꯤ ꯇꯔꯦꯠ ꯈꯥꯏꯔꯛꯄꯁꯦ ꯂꯩꯀꯥꯏ ꯂꯩꯀꯥꯏ ꯂꯩꯀꯥꯏ ꯇꯔꯦꯠ ꯊꯣꯛꯄꯁꯦ ꯁꯤꯗ ꯑꯩꯈꯣꯏꯗꯣ ꯂꯩꯀꯥꯏꯗꯣ ꯃꯉꯥꯅꯤ ꯆꯟꯕꯗ ꯇꯥꯔꯦꯕ ꯑꯩꯈꯣꯏ ꯂꯥꯏ ꯍꯔꯥꯎꯕꯗꯣ ꯅꯨꯃꯤꯠ ꯇꯔꯦꯠꯅꯤ ꯆꯨꯞꯅ ꯍꯔꯥꯎꯗꯣꯏꯅꯦ ꯑꯗ ꯃꯉꯥꯅꯤ ꯆꯟꯕ꯭ꯔꯥ ꯇꯥꯍꯜꯂꯦ ꯑꯗꯨꯏ ꯑꯗꯨꯃꯥꯏꯅ ꯈꯥꯏꯗꯣꯛꯈ꯭ꯔꯦ ꯑꯗꯨꯅ ꯑꯩꯈꯣꯏꯒꯤ ꯄꯔꯦꯡꯅ ꯑꯣꯏꯔꯛꯄ ꯄꯄꯗꯣ ꯑꯗꯨꯗꯨꯒꯤꯅꯦ ꯑꯗ ꯑꯩꯅ ꯑ ꯂꯥꯏ ꯂꯝ ꯊꯣꯛꯄ ꯅꯨꯃꯤꯠꯇꯣ ꯅꯪꯗꯣꯪ ꯅꯤꯡꯁꯤꯡꯉꯛꯄ ꯅꯪ ꯁꯪꯗ꯭ꯔꯕꯨꯗꯤ ꯍꯥꯏꯗꯤ ꯃꯤꯡ ꯄꯤꯁꯟꯈꯤꯗꯣꯏ ꯅꯠꯇ ꯅꯪ ꯌꯥꯎꯕ ꯍꯥꯏꯁꯦ ꯃꯤꯡ ꯄꯤ ꯌꯥꯎꯕ ꯌꯥꯔꯣꯏꯗꯣꯏꯅꯦ ꯑꯗꯨꯅ ꯐꯔꯛ ꯇꯥꯗꯣꯏꯕꯨꯗꯤ ꯑꯗꯨꯝ ꯍꯥꯏꯗꯛꯑꯣꯕꯀꯣ ꯑꯗꯣ ꯑꯩꯅ ꯉꯜꯂꯤꯉꯩꯗ ꯃꯤꯣ ꯑꯩꯕꯨ ꯏꯀꯥꯏ ꯑꯣꯏꯕꯅꯤꯅ ꯄꯥꯜꯂꯤꯅꯤꯅ ꯊꯥꯔꯛꯑꯅꯦꯕꯀꯣ ꯂꯩꯁꯥꯕꯤꯅꯤꯅ ꯂꯩꯁꯥꯕꯤ ꯂꯩꯁꯥꯕꯤ ꯈꯛꯇ ꯄꯨꯅꯩꯗꯅ ꯑꯗꯣ ꯅꯪꯗꯤ ꯃꯤꯅ ꯃꯁꯛ ꯈꯪꯕ ꯍꯥꯏꯗꯤ ꯑꯩꯈꯣꯏ ꯈꯨꯜꯅꯗꯤ ꯅꯦ ꯑꯗꯨꯅ ꯑꯩꯅ ꯌꯥꯎꯍꯟꯅꯤꯡꯉꯦ ꯍꯥꯏꯔꯗꯤ ꯉꯟꯅ ꯄꯤꯍꯧꯔꯗꯤ ꯃꯤꯗꯣ ꯑꯉꯥꯡ ꯃꯆꯥ ꯄꯨꯗꯣ ꯁꯔꯨꯛ ꯅꯣꯏ ꯑꯅꯣ ꯍꯥꯠ ꯂꯥꯛꯀꯗꯣꯏꯅꯦꯕ ꯑꯗꯨꯒꯤꯅꯦ ꯑ ꯅꯪ ꯌꯥꯝ ꯄꯨꯍꯟꯅꯤꯡꯉꯤ ꯑꯗꯨ ꯅꯣꯏ ꯃꯃꯥ ꯍꯣꯏꯗꯁꯨ ꯍꯪꯉꯣ
ꯍꯣꯏ ꯍꯪꯉꯒꯦ ꯑꯗꯨꯒ ꯑꯩ ꯃꯔꯣꯟꯗꯣ ꯍꯥꯏꯔꯛꯑꯒꯦ ꯑꯗꯨꯒ ꯅꯣꯏꯒꯤ ꯂꯩꯀꯥꯏꯒꯤ ꯄꯥꯂꯤ ꯇꯥꯕ ꯍꯥꯏꯁꯤꯦ ꯂꯥꯏ ꯄꯨꯕꯗꯨ ꯈꯛꯇꯪꯒꯤꯔꯣ ꯅꯠꯇ꯭ꯔꯒ ꯀꯩꯀꯩ ꯇꯧꯗꯣꯏꯅꯣ ꯄꯥꯂꯤ ꯇꯥꯕ ꯍꯥꯏꯁꯤꯗ
ꯂꯥꯏ ꯄꯨꯕꯇꯪ ꯅꯠꯇꯦꯕꯀꯣ ꯉꯁꯤ ꯁꯤꯁꯦ ꯑꯩꯈꯣꯏ ꯂꯩꯀꯥꯏꯅ ꯄꯥꯜꯂꯤ ꯇꯥꯔꯦ ꯍꯥꯏꯔꯗꯤꯅꯦ ꯑꯌꯨꯛꯇꯒꯤ ꯑꯩꯈꯣꯏꯁꯦ ꯎ ꯂꯥꯏꯕꯨꯡꯁꯦ ꯁꯦꯡꯗꯣꯛꯑꯅꯦ ꯂꯥꯏꯕꯨꯡꯁꯦ ꯋꯥꯏ ꯇꯩꯗꯅ ꯈꯣꯠꯇꯅ ꯇꯧꯔꯅꯤ ꯑꯗꯩ ꯑꯩꯈꯣꯏꯒꯤ ꯂꯩꯀꯥꯏꯒꯤꯅꯦ ꯑꯊꯦꯝꯕ ꯀꯥ ꯕꯅ ꯑꯦꯟꯖꯥꯡ ꯅꯥꯄꯤ ꯍꯩ ꯔꯥ ꯀꯩꯀꯩꯁꯦ ꯑꯩꯈꯣꯏꯅꯅꯦ ꯂꯣꯏꯅ ꯄꯨꯔꯒ ꯑꯩꯈꯣꯏ ꯂꯩꯀꯥꯏꯅ ꯂꯣꯏ ꯉꯝꯗꯣꯏꯅꯦꯕ ꯑꯗꯨ ꯅꯨꯃꯤꯠꯇꯨꯒꯤ ꯂꯥꯏꯕꯨꯡꯁꯦ ꯏꯁꯝ ꯁꯝꯅ ꯍꯥꯏꯔꯕꯗ ꯂꯥꯏꯕꯨꯡ ꯅꯥꯜꯍꯟꯕꯁꯦ ꯑꯩꯈꯣꯏꯒꯤ ꯊꯕꯛ ꯑꯣꯏꯗꯣꯏꯅꯦꯕ ꯑꯗꯩ ꯂꯥꯏꯁꯨ ꯑꯩꯈꯣꯏꯅ ꯔꯅꯤ ꯑꯗꯨꯗꯨꯒ ꯍꯥꯏꯗꯤ ꯂꯩꯀꯥꯏ ꯂꯩꯀꯥꯏ ꯑꯩꯈꯣꯏꯁ ꯀꯝꯄꯤꯇꯤꯁꯟ ꯒꯤ ꯇꯥꯏꯅꯦꯕ ꯍꯥꯏꯗꯤ ꯄꯥꯂꯤꯗ ꯂꯩꯀꯥꯏ ꯑꯃ ꯐꯖꯕꯁꯦ ꯃꯁꯥꯅ ꯑꯗꯨꯝ ꯄꯥꯝꯅꯗ꯭ꯔꯅꯦ ꯑꯩꯈꯣꯏ ꯦꯟ ꯍꯦꯂ ꯇꯧꯊꯣꯔꯛꯄꯗ ꯄꯣꯠ ꯀꯥꯔꯛꯄꯗ ꯑꯣꯏꯔꯣ ꯂꯣꯏꯅꯃꯛꯇ ꯐꯖꯩ ꯀꯥꯏ ꯍꯥꯏꯕꯗꯣ ꯄꯥꯝꯅꯗ꯭ꯔꯥ ꯑꯗꯨꯅ ꯃꯥꯥꯏ ꯃꯥ ꯉꯅ ꯍꯣꯩꯅꯦꯕ ꯑꯗ ꯑꯩꯈꯣꯏꯅꯅꯦ ꯂꯝ ꯊꯣꯛꯄ ꯅꯨ ꯇꯥꯁꯜꯂꯕꯅꯤꯅꯅꯦ ꯏꯕꯨꯗꯧꯒꯤ ꯃꯥꯒꯤ ꯀꯩꯅꯣꯗꯣ ꯀꯩꯕ ꯗꯣꯂꯥꯏ ꯗꯣꯂꯥꯏꯗꯣ ꯑꯗꯨꯁꯨꯅꯦ ꯑꯩꯈꯣꯏꯅ ꯂꯩ ꯂꯦꯡꯕ ꯈꯣꯠꯄꯗꯣ ꯄꯥꯜꯂꯤ ꯇꯥꯕ ꯑꯩꯈꯣꯏꯅ ꯂꯣꯏ ꯇꯧꯗꯣꯏꯅꯦꯕ ꯑꯗꯩꯗꯤ ꯑꯗꯣ ꯂꯥꯏꯔꯦꯟ ꯄꯨꯊꯣꯛꯄꯗꯣ ꯑꯗꯨꯁꯨ ꯑꯩꯈꯣꯏ ꯂꯩꯀꯥꯏꯗꯒꯤ ꯑꯣꯏꯅ ꯇꯝꯃꯦꯕ ꯑꯗꯣ ꯂꯥꯏꯔꯦꯟꯁ ꯑꯩꯈꯣꯏ ꯁꯥꯕꯗꯣ ꯑꯗꯨꯁꯨꯁꯨꯅꯦ ꯑꯩꯈꯣꯏꯗ ꯂꯥꯏ ꯁꯝꯅ ꯍꯥꯏꯔꯕꯗ ꯑꯩꯈꯣꯏꯒꯤ ꯄꯥꯂꯤ ꯑꯣꯏꯗ꯭ꯔꯁꯨ ꯂꯥꯏ ꯎꯝ ꯇꯧꯕꯁꯦ ꯑꯩꯈꯣꯏ ꯑꯩꯈꯣꯏꯒꯤ ꯂꯩꯀꯥꯏꯗ ꯑꯗꯨꯝ ꯆꯍꯤ ꯈꯨꯗꯤꯡꯒꯤ ꯖꯒꯣꯏ ꯁꯥꯕ ꯇꯝꯃꯦꯕ ꯑꯗꯨꯅ ꯇꯝꯐꯝꯗꯨꯗꯩ ꯊ ꯂꯥꯏꯕꯨꯡ ꯕꯨꯛꯁꯨ ꯑꯗꯨꯁꯨꯅꯦ ꯃꯥꯃꯥꯛ ꯑꯩꯈꯣꯏ ꯄꯨꯊꯣꯛꯑꯦ ꯃꯃꯥꯡ ꯆꯍꯤꯗꯤ ꯑꯩꯈꯣꯏ ꯄꯥꯂꯤ ꯇꯥꯈꯤꯗꯦꯕ ꯍꯟꯗꯛꯇꯤ ꯇꯥꯏ ꯑꯗꯣ ꯇꯥꯔꯅ ꯂꯥꯏꯄ ꯌꯥꯎꯔꯅꯤ ꯄꯨꯊꯣꯛꯄꯁꯨ ꯑꯩꯈꯣꯏ ꯁꯔꯨꯛ ꯑꯗꯨꯝ ꯑꯣꯏꯗꯣꯏꯕ ꯃꯃꯥꯡ ꯆꯍꯤꯕꯨꯗꯤ ꯄꯨꯊꯣꯛꯄꯇꯪ ꯑꯣꯏꯌꯦꯕ ꯑꯩꯈꯣꯏꯁꯦ ꯌꯥꯝꯁꯨ ꯐꯖꯕ ꯖꯥꯥꯟꯗ ꯁꯤꯒꯨꯝꯕꯁꯦ ꯁꯤꯒꯤ ꯅꯤꯌꯣꯝꯁꯦ ꯈꯥꯏꯗꯣꯛꯅꯔꯕꯅꯤꯅ ꯃꯥꯏ ꯃꯥꯏ ꯄꯥꯜꯂꯤ ꯇꯥꯅꯔꯛꯄꯅꯤꯅ ꯏꯟꯅꯗ꯭ꯔꯦ ꯑꯗꯩ ꯑꯩꯈꯣꯏ ꯂꯩꯀꯥꯏꯅ ꯐꯖꯕꯅ ꯐꯩꯌꯦꯅ ꯂꯣꯏꯅ ꯃꯧꯁꯨ ꯀꯩꯁꯨ ꯂꯣꯏꯅ ꯈꯟꯅꯕꯗꯣ ꯅꯨꯄꯥꯗꯩ ꯀꯩꯗꯒꯤ ꯑꯗꯨ ꯑꯗꯨꯅ ꯌꯥꯝꯅ ꯃꯑꯣꯡ ꯌꯥꯝ ꯇꯥꯏꯌꯦ ꯁꯤꯁꯦ
ꯍꯣꯏ ꯍꯣꯏ ꯑꯗꯨꯗꯤ ꯌꯥꯝ ꯌꯦꯡꯅꯤꯡꯉꯤꯅꯦ ꯍꯥꯏꯔꯛꯄꯗꯒꯤꯩ ꯑꯃꯨꯛ ꯍꯦꯟꯅ ꯑꯃꯨꯛ ꯑꯗꯨ ꯌꯦꯡꯕ ꯑꯣꯏꯅ ꯂꯥꯏ ꯑꯃ ꯐꯨꯗ ꯇꯥꯔꯒꯁꯨ ꯁꯨꯡꯁꯣꯏ ꯁꯣꯏꯗꯅ ꯩꯅ ꯂꯥꯛꯅꯤꯡꯉꯦ ꯑꯩ ꯌꯥꯝ ꯂꯥꯛꯅꯤꯡꯉ ꯐꯥꯎ ꯎꯗ꯭ꯔꯤ ꯍꯥꯏꯗꯤ ꯑꯩꯗꯣ ꯑꯗꯨꯒꯤ ꯊꯕꯛꯇꯣ ꯑꯗꯨꯝ ꯂꯝ ꯂꯝꯒꯤ ꯇꯣꯉꯥꯟ ꯇꯣꯉꯥꯟꯕ ꯆꯠꯅꯕꯤ ꯃꯌꯥꯝ ꯂꯩꯗꯅ ꯑꯗꯨꯃꯥꯏꯅ ꯅꯣꯏꯒꯤꯁꯨ ꯑꯗꯨꯃꯥꯏꯅ ꯑꯗꯨꯝꯕ ꯃꯌꯥꯝ ꯒ ꯃꯥꯟꯅꯗꯕ ꯑꯃ ꯑꯣꯏꯔꯝꯗꯣꯏꯅꯦꯕ ꯑꯗꯨꯗꯨꯒꯤ ꯑꯩꯈꯣꯏꯒꯤꯗꯪꯨꯛꯐꯥꯎ ꯎꯕ ꯑꯣꯏꯗ꯭ꯔꯤꯕꯅꯤꯅ ꯌꯥꯝ ꯌꯦꯡꯅꯤꯡꯏꯤ ꯅꯨꯡꯉꯥꯏꯅꯤꯌꯦ ꯅꯨꯡꯉꯥꯏꯗꯧ ꯃꯥꯜꯂꯦ
ꯅꯨꯡꯉꯥꯏꯌꯦ ꯌꯥꯝꯅ ꯑꯗꯩꯗꯤ ꯆꯍꯤ ꯃꯃꯥꯡ ꯆꯍꯤꯒꯗꯤ ꯃꯨꯛꯅꯥꯁꯨ ꯍꯥꯞꯄꯦꯕꯀꯣ ꯑꯗꯩꯗꯤ ꯑ ꯃꯩꯇꯩꯒꯤ ꯏꯁꯩ ꯁꯛꯄꯤ ꯑꯐꯥꯎ ꯑꯐꯥꯎꯕꯤ ꯂꯩꯇ꯭ꯔꯥ ꯑꯗꯨꯒꯨꯝꯕꯁꯨ ꯍꯥ ꯍꯥꯞꯄꯦ ꯑꯗꯣ ꯍꯟꯗꯛꯇꯤ ꯍꯥꯞ ꯇꯧꯗ꯭ꯔꯕ ꯃꯥꯜꯂꯦ ꯇꯧꯗꯧ ꯃꯥꯟꯗ꯭ꯔꯦ ꯍꯥꯏꯗꯤ ꯏꯔꯥꯡꯒꯤ ꯐꯤꯕꯝꯅ ꯑꯩꯈꯣꯏ ꯂꯥꯏ ꯍꯔꯥꯎꯕꯗꯣ ꯃꯃꯥꯡ ꯃꯃꯥꯡꯗ ꯇꯥꯟꯅꯈꯤꯕ ꯇꯧꯗꯕꯕꫭꯛ ꯃꯌꯥꯝ ꯌꯧꯒꯤꯗꯅ ꯀꫭ ꯅꫭꯡꯃꯥꯇꯪꯒꯥ ꯃꯥꯃꯤꯡ ꯇ ꯌꯥꯔꯧꯕ ꯑꯩꯈꫭꯏꯗꯤ ꯗꯧꯌꯥꯕꯒꯤ ꯇꯥꯔꯦꯠꯅꯤ ꯍꯔꯥꯎ ꯍꯔꯥꯎꯗꯣꯔꯦ ꯑꯗꯨꯅ ꯍꯟꯗꯛꯇꯤ ꯑꯗꯨꯝꯕꯗꯨ ꯀꯧꯗꯧꯗꯤ ꯃꯥꯟꯗ꯭ꯔꯦ ꯑꯗꯣ ꯃꯃꯥꯡꯗꯤ ꯃꯨꯛ ꯒ ꯇꯧꯋꯦꯕ ꯑꯩꯈꯣꯏꯒꯤ ꯂꯩꯀꯥꯏꯒꯤ ꯀꯩꯅꯣ ꯃꯤ ꯃꯌꯥꯝ ꯂꯩꯕꯁꯤꯡꯗꯣ ꯅꯨꯄꯥꯁꯤꯡꯗꯣ ꯑꯗꯩꯗꯤ ꯌꯥꯝ ꯅꯨꯡꯉꯥꯏꯕ ꯝꯅꯅꯦ ꯍꯥꯎꯁꯤꯁꯨ ꯍꯥꯞꯅꯤ ꯍꯥꯏꯔꯤ ꯂꯤꯂꯥꯒꯤ ꯂꯤꯂꯥꯗꯣ ꯑꯩꯈꯣꯏ ꯁꯦꯀꯦꯟ ꯁꯣ ꯇꯥꯏꯌꯦ ꯍꯥꯏ ꯈꯔ ꯊꯦꯡꯉꯅꯦꯕ ꯑꯗꯨꯅ ꯑꯗꯨ ꯅꯨꯡꯉꯥꯏꯕ ꯑꯣꯏꯅ ꯍꯥꯎꯁꯤ ꯀꯛꯑ ꯀꯛꯑ ꯉꯥꯏꯅꯕꯒꯤ ꯁꯨ ꯍꯥꯞꯀꯅꯤ ꯍꯥꯏꯌꯦ ꯍꯧꯁꯤꯁꯨ ꯀꯛꯎꯁꯤꯗ ꯅꯪ ꯌꯥꯝ ꯍꯩꯗꯥꯏꯅꯦ ꯍꯧꯁꯤ ꯀꯛꯄꯗꯣ
ꯑꯩ ꯅꯠꯇꯦꯛꯁꯤ ꯍꯥꯎꯁꯤ ꯄꯥꯝꯃꯤꯗꯣ ꯏꯅꯥꯎꯄꯤ ꯍꯣꯏꯅꯦ ꯑꯗꯨ ꯃꯣꯏ ꯕꯨꯗꯤ ꯌꯥꯎꯅꯤ ꯌꯥꯎꯉꯅꯤ ꯑꯗꯨ ꯃꯣꯏꯁꯨ ꯄꯨꯂꯞ ꯍꯧꯔꯛꯑꯒ ꯑ ꯀꯩꯅꯣ ꯇꯧꯔꯁꯦ ꯄꯨꯅꯥ ꯀꯛꯃꯤꯟꯅꯔꯁꯦ ꯑꯗꯨꯃꯗꯤ ꯑꯩ ꯁꯨꯡꯁꯣꯏ ꯁꯣꯏꯗꯅ ꯂꯥꯛꯑꯅꯤ ꯂꯤꯂꯥ ꯅꯨꯃꯤꯠꯇꯨꯕꯨꯗꯤ ꯑꯗꯨꯗꯤ ꯌꯥꯝ ꯐꯔꯦ ꯑꯩ ꯌꯥꯝ ꯌꯦꯡꯅꯤꯡꯕꯅꯦ ꯑꯗꯣ ꯅꯣꯏꯒꯤ ꯈꯨꯣꯟꯒꯤꯗꯣ ꯑꯃ ꯁꯦꯩꯅꯣ ꯂꯧꯔꯛꯄꯗ ꯀꯩ ꯍꯥꯏꯈꯔꯦ ꯎꯝ ꯎꯝ ꯅꯣꯏꯒꯤ ꯈꯨꯟꯗ ꯅꯠꯇ꯭ꯔꯅꯦ ꯑꯩꯕꯨ ꯑꯃꯗꯤ ꯇꯥꯈꯤꯕꯅꯤꯅꯦ ꯑꯃ ꯁꯥ ꯇꯥꯟꯕ ꯆꯠꯂꯤ ꯑꯗꯨꯒ ꯇꯧꯗ ꯀꯠꯂꯤ ꯈꯣꯠꯂꯤ ꯀꯥꯏꯅ ꯇꯧꯅꯒ ꯇꯧꯅꯦ ꯑꯩꯅ ꯌꯥꯝ ꯌꯦꯡꯅꯤꯡꯉꯦ ꯈꯣꯠꯦ ꯑꯗꯨꯃꯁꯨ ꯈꯟꯈꯤꯕꯅꯦꯕ ꯑꯗꯨ ꯅ ꯑꯩ ꯈꯨꯟꯒꯤꯗ ꯑꯣꯏꯗꯣꯏꯔꯥ ꯑꯩꯕꯨ ꯆꯃꯝꯅꯔꯦ ꯀꯗꯥꯏꯗꯅꯣꯝꯗꯤ ꯇꯥꯒꯤꯈꯤꯕꯅꯦ
ꯍꯣꯏ ꯍꯣꯏ ꯆꯨꯝꯃꯦ ꯆꯨꯝꯃꯦ ꯑꯩ ꯅꯉꯣꯟꯗ ꯍꯥꯏꯕꯗ ꯑꯗꯨꯝꯕꯁꯨ ꯋꯥꯠꯂꯦ ꯁꯥ ꯇꯥꯟꯕꯅ ꯑꯃꯁꯝꯨ ꯂꯩꯌꯦꯕꯞ ꯑꯗꯨꯗꯨꯅꯅꯦ ꯂꯥꯏꯔꯣꯏ ꯅꯨꯃꯤꯠꯇꯣ ꯂꯥꯏꯒꯤ ꯀꯣꯟ ꯀꯣꯟꯕ ꯅꯨꯃꯤꯠꯇꯣ ꯑꯗ ꯇꯧꯗꯣꯏꯅꯦꯕ ꯅꯨꯄꯥ ꯃꯌꯥꯝ ꯆꯠꯂꯒ ꯌꯥꯎꯅꯤꯡꯕꯒꯩ ꯑꯗꯨꯝ ꯌꯥꯎꯕ ꯌꯥꯔꯝꯒꯅꯤ ꯅꯨꯄꯥ ꯅꯍꯥ ꯈꯔ ꯆꯠꯂꯒꯅꯦ ꯂꯧꯕꯨꯛꯇ ꯆꯠꯇꯣꯏꯅꯦꯕ ꯂꯧꯕꯨꯛꯇ ꯆꯠꯄ ꯃꯇꯝꯗ ꯊꯦꯡꯅꯕ ꯃꯣꯏꯅ ꯏꯍꯥꯟ ꯥꯟ ꯍꯅ ꯊꯦꯡꯅꯕ ꯁꯥꯗꯣ ꯒ꯭ꯔꯨꯞ ꯑꯅꯤꯒ ꯈꯥꯏꯗꯣꯛꯑꯦꯕ ꯒ꯭ꯔꯨꯞꯄꯤꯡ ꯑꯅꯤꯒ ꯊꯣꯛꯑꯒ ꯑꯗꯨꯗꯨꯒ ꯆ ꯆꯠꯂꯒ ꯐꯥꯔꯛꯀꯗꯣꯏꯅꯤ ꯊꯔꯣꯏ ꯊꯦꯡꯅꯔꯦ ꯊꯔꯣꯏ ꯑꯗꯨꯃꯥꯏꯅ ꯉꯥ ꯊꯦꯡꯅꯔꯦ ꯑꯗꯨꯃꯥꯏꯅ ꯐꯥꯔꯒ ꯃꯣꯏ ꯄꯨꯔꯛꯑꯒ ꯂꯥꯏꯕꯨꯡꯁꯤꯗ ꯌꯧꯔꯛꯑꯀꯥꯟꯗ ꯖꯒꯣꯏꯒ ꯁꯥꯗꯣꯏꯅꯦꯕ ꯖꯒꯣꯏ ꯁꯥ ꯊꯥꯕ ꯃꯇꯝꯗ ꯃꯤ ꯃꯌꯥꯝꯅ ꯄꯩꯁꯥꯒ ꯊꯥꯗꯣꯏꯅꯦꯕꯀꯣ ꯑꯗꯨꯗꯨꯒ ꯑꯥ ꯃꯣꯏ ꯑꯗꯨ ꯂꯣꯏꯔꯒ ꯆꯥꯛꯀ ꯃꯣꯏ ꯃꯌꯥꯝ ꯆꯥꯛꯀ ꯆꯥꯟꯅꯗꯣꯏꯅꯦ ꯄꯩꯁꯥ ꯇꯥꯕ ꯀꯥꯟꯗ ꯑꯗꯣ ꯍꯟꯗꯛꯀꯤ ꯅꯪ ꯂꯥꯛꯑꯗꯤ ꯂꯥꯏꯔꯣꯏ ꯅꯨꯃꯤꯠꯇ ꯑꯗꯨꯝ ꯎꯕ ꯐꯪꯉꯅꯤ ꯑꯗꯩꯗꯤ ꯑꯩꯈꯣꯏꯒꯤ ꯌꯥꯝ ꯅꯨꯡꯉꯥꯏꯕ ꯑꯃꯅꯅꯦ ꯂꯥꯏꯔꯣꯏ ꯅꯨꯃꯤꯠꯇ ꯐꯨꯡꯒꯥꯔꯦꯜ ꯖꯒꯣꯏ ꯁꯥꯕꯅ ꯑꯃꯁꯨ ꯂꯩꯌꯦꯕꯀꯣ ꯁꯤꯁꯦ ꯂꯥꯏꯛ ꯇꯧꯕ ꯂ ꯂꯩ ꯇꯧꯗꯕꯁꯨ ꯂꯩꯌꯦꯕ ꯁꯤꯁꯤꯅ ꯑꯃꯨꯛ ꯀꯃꯥꯏꯅ ꯇꯧꯒꯦꯗ ꯅꯨꯄꯥ ꯅꯨꯄꯤ ꯀꯣꯟ ꯀꯣꯟꯅ ꯂꯨꯍꯣꯡꯕꯁꯦ ꯍꯥꯏꯗꯤ ꯃꯆꯥ ꯀꯩ ꯀꯩ ꯇꯥꯔ ꯭ ꯀꯥꯡ ꯍꯥꯏꯇꯥꯔꯦ ꯑꯗꯨꯒꯨꯝꯗꯨꯅ ꯁꯥꯗꯣꯏꯅꯦꯕ ꯑꯗꯨꯗꯨꯒ ꯑꯗꯨ ꯖꯒꯣꯏ ꯁꯥꯕꯕꯨ ꯃꯥꯏ ꯃꯔꯤ ꯃꯇꯥ ꯃꯌꯥꯝ ꯂꯥꯛꯑꯒ ꯄꯩꯁꯥ ꯆꯥꯏꯗꯅ ꯍꯨꯇꯅ ꯈꯣꯠꯇꯅ ꯇꯧꯗꯣꯏꯅꯤꯗꯅ ꯑꯗꯩꯗꯤ ꯁꯦꯂꯨꯡꯕ ꯁꯦꯂꯨꯡꯕꯤ ꯀꯩꯔꯨꯡꯕ ꯀꯩꯔꯨꯡꯕꯤ ꯀꯥꯏ ꯌꯥꯝ ꯂꯥꯛꯦ ꯑꯗꯨꯒꯨꯝꯕꯗꯨ ꯖꯒꯣꯏ ꯂꯣꯏ ꯏꯁꯥꯗ ꯂꯥꯛꯑꯦ ꯍꯥꯏꯔꯣꯏꯗ ꯌꯥꯝ ꯅꯨꯡꯉꯥꯏꯈ꯭ꯔꯦꯖꯥꯅꯦꯦ ꯑꯗꯣ ꯁꯥ ꯐꯥꯕꯗꯣ ꯑꯗꯨꯗꯤꯅꯦ ꯑꯌꯨꯛꯇꯗꯤ ꯑꯌꯨꯛꯇꯗꯤ ꯑꯣꯏꯅ ꯇꯧꯋꯦꯕ ꯁꯥ ꯐꯥꯕꯒꯤ ꯊꯕꯛꯁꯤꯅ ꯑꯗꯨꯒ ꯍꯧꯖꯤꯛꯀꯤ ꯐꯨꯡꯒꯥꯥꯏꯔꯦꯜ ꯖꯒꯣꯏ ꯁꯥꯕꯗꯅ ꯅꯨꯡ ꯑꯣ ꯑꯩꯈꯣꯏ ꯈꯨꯣꯜꯗꯗꯤ ꯇꯥꯎꯏ
ꯍꯣꯏ ꯑꯗꯨꯅꯦ ꯑꯇ ꯑꯃꯝꯐꯥꯎ ꯇꯥꯗ꯭ꯔꯦ ꯍꯥꯏꯕ ꯑꯩꯗꯤꯅꯦ ꯑꯩꯅ ꯅꯣꯏ ꯑꯩꯈꯣꯟꯒꯤ ꯂꯥꯏ ꯍꯔꯥꯎꯕꯗꯣ ꯑꯩꯅ ꯈꯟꯕꯗ ꯂꯥꯏ ꯂꯥꯝꯊꯣꯛꯄꯗꯨꯗꯒꯤ ꯍꯧꯔꯒꯅ ꯂꯣꯏꯕ ꯐꯥꯎꯕ ꯂꯩꯔꯒ ꯑꯗꯩꯗꯤ ꯅꯣꯡꯃ ꯅꯤꯅꯤꯗꯨꯒ ꯆꯣꯟꯊꯔꯒ ꯍꯥꯎꯁꯤꯗꯩ ꯀꯩꯗꯩ ꯂꯤꯂꯥꯗꯂꯣꯏ ꯌꯦꯡꯉꯒ ꯆꯠꯄꯅꯕꯨ ꯐꯥꯗꯧ ꯃꯥꯜꯜꯂꯤꯦꯗ ꯃꯁꯤꯗꯤ ꯌꯥꯝ ꯀꯨꯏꯅ ꯂꯩꯇ ꯌꯥꯔꯣꯏꯗꯣꯏ ꯅ ꯅꯣꯏ ꯌꯨꯝꯗ
ꯑꯗꯨꯅꯦ ꯌꯥꯎꯁꯤꯜꯂꯛꯑꯣ ꯍꯌꯦꯡ ꯅꯣꯏꯒꯤꯗ ꯑꯃꯨꯛ ꯌꯦꯡꯉ ꯆꯠꯍ ꯂꯣꯏꯔꯦ ꯀꯩꯅꯣ ꯂꯃꯒ ꯂꯝꯃꯒꯁꯦ ꯃꯥꯟꯅꯗꯦꯗꯅꯀꯣ ꯑꯗꯣ ꯅꯣꯏꯒꯤꯗꯁꯨ ꯑꯩꯗꯣ ꯁꯪꯉꯗꯤ ꯑꯗꯨꯝ ꯂꯥꯛꯀꯦ ꯅꯪꯁꯨꯨ ꯅꯣꯏ ꯃꯃꯥꯏꯗ ꯐꯖꯅ ꯍꯥꯏꯔꯣ ꯍꯥꯏꯗꯤ ꯆꯍꯤ ꯑꯃꯒꯤ ꯃꯅꯨꯡꯗ ꯑꯃꯨꯛꯇꯪ ꯊꯣꯛꯄꯅꯤꯅ ꯌꯥꯎꯍꯟꯅꯤꯡꯉꯦꯕ ꯑꯩꯅ ꯁꯤꯒꯨꯝꯕ ꯃꯦꯟ ꯑꯣꯏꯅ ꯅꯉꯣꯟꯗ ꯍꯥꯏꯅꯤꯡꯉꯤꯁꯦ ꯂꯤꯂꯥꯗꯨꯒꯤꯁꯨꯅꯤꯗ ꯂꯥꯏ ꯂꯥꯏ ꯍꯔꯥꯎꯕꯒꯤ ꯗꯤ ꯌꯥꯝ ꯀꯟꯅꯕꯨ ꯈꯜꯂꯨꯗꯦꯕ ꯑꯗꯣ ꯅꯪ ꯍꯧꯖꯤꯛ ꯑꯗꯨꯗꯨ ꯎꯗ꯭ꯔꯤ ꯍꯥꯏꯕꯅꯤꯅ ꯑꯃꯨꯛꯁꯨ ꯍꯦꯟꯅ ꯌꯥꯎꯍ ꯐꯍꯟꯅꯤꯡꯉꯛꯑꯦ ꯂꯣꯏꯅ
ꯍꯣꯏ ꯑꯗꯨꯗꯤ ꯑꯩꯅꯦ ꯑꯣ ꯑꯩꯈꯣꯏ ꯃꯥꯒ ꯋꯥꯔꯤ ꯁꯥꯟꯅꯔꯒ ꯍꯌꯦꯡꯗꯣ ꯁꯣꯏꯗꯕꯤ ꯄꯥꯎ ꯐꯥꯎꯔꯛꯑꯒꯦ ꯉꯁꯤꯒꯤꯗꯤ ꯊꯝꯃꯒꯦꯀꯣ
ꯍꯣꯏ
ꯃꯤꯇꯔꯥ ꯊꯅ